ꯇꯥꯕꯔꯣ
ꯇꯥꯏꯌꯦ
ꯑꯣ ꯆꯥꯛ ꯆꯥꯔꯕꯣ ꯀꯃꯥꯏꯅ ꯇꯧꯔꯒꯦ
ꯆꯥꯛꯇꯤ ꯌꯥꯝ ꯋꯥꯠꯂꯤꯗ ꯃꯊꯛꯇ ꯀꯩꯅꯣ ꯑꯩꯈꯣꯏꯒꯤ ꯂꯩꯕꯥꯛ ꯃꯌꯥꯝ ꯑꯃ ꯊꯣꯟꯖꯤꯟꯈꯤꯕꯒꯤ ꯇꯣꯡꯉ ꯂꯩꯕ ꯖꯒꯥꯁꯤꯡꯗꯣ ꯇꯦꯟꯊꯣꯛꯇꯕ ꯌꯥꯗ꯭ꯔꯦꯕꯀꯣ ꯑꯩꯈꯣꯏꯒꯤ ꯅꯥꯀꯟ ꯑꯃ ꯍꯟꯗꯛ ꯅꯧꯅ ꯑꯩꯈꯣꯏꯒꯤ ꯃꯈꯣꯡ ꯊꯥꯗꯕ ꯖꯒꯥꯗꯨꯗꯤ ꯂꯩꯕꯥꯛ ꯑꯝꯇ ꯌꯥꯎꯗ꯭ꯔꯤꯗꯅꯀꯣ ꯑꯗꯨꯗꯨꯒꯤ ꯂꯩꯕꯥꯛ ꯑꯍꯦꯟꯕꯗꯣꯗ ꯊꯥꯗꯅꯕ ꯍꯥꯏꯅ ꯇꯧꯕ ꯑꯗ ꯂꯩꯕꯥꯛ ꯑꯍꯦꯟꯕꯗꯨꯒꯤ ꯃꯊꯛꯇꯨꯗ ꯋꯥ ꯑꯗꯒꯤ ꯎꯀꯛ ꯋꯥꯀꯛ ꯑꯗꯒꯤ ꯐꯠꯇ ꯍꯥꯎꯗꯤ ꯕꯣꯔꯥ ꯅꯨꯡꯂꯥꯛ ꯀꯔꯤ ꯀꯔꯥ ꯃꯌꯥꯝ ꯄꯩꯁꯜꯂꯒ ꯂꯩꯌꯦꯕ ꯈꯪꯕ꯭ꯔꯥ ꯑꯗꯨ ꯃꯌꯥꯝꯗꯣ ꯂꯧꯊꯣꯛꯇ꯭ꯔꯒꯗꯤ ꯂꯩꯕꯥꯛꯇꯨ ꯈꯣꯠꯇꯣꯛꯄ ꯌꯥꯔꯣꯏꯗꯕ
ꯑꯣ ꯂꯣꯏꯁꯤ ꯂꯣꯏꯔꯕ ꯀꯃꯥꯏꯅ ꯇꯧꯔꯒꯦ ꯀ
ꯂꯣꯏꯗ꯭ꯔꯤ ꯅꯗꯥꯒ ꯏꯕꯨꯡ ꯑꯃ ꯇꯥꯍꯧꯔꯤ ꯑꯩ ꯉꯥꯏꯍꯥꯛꯇꯪ ꯀꯩꯅꯣ ꯄꯊꯥꯒꯦꯅ ꯆꯪꯉꯛꯄꯅꯤ ꯈ꯭ꯋꯥꯡ ꯅꯥꯕꯅꯤꯅ ꯑꯩꯗꯤ ꯌꯥꯝ ꯀꯨꯏ ꯀꯨꯏ ꯌꯥꯎ ꯉꯝꯗꯦꯕ ꯑꯟꯗꯒꯤ ꯄꯣꯊꯥꯒꯦꯅ ꯆꯪꯉꯛꯄꯅꯦ
ꯑꯣ ꯑꯩꯈꯣꯏ ꯗꯥꯕꯟ ꯐꯨꯔꯤꯠ ꯂꯩꯕꯗꯣ ꯍꯟꯗꯛꯇꯤꯗꯤ ꯃꯄꯥꯟꯁꯦ ꯇꯔꯦꯠ ꯅꯤꯄꯥꯜ ꯉꯔꯥꯡ ꯇꯔꯨꯛ ꯁꯥꯠꯂꯤꯃꯤ ꯉꯁꯤ ꯑꯅꯤ ꯑꯃꯨꯛ ꯁꯥꯄꯜ
ꯑꯃ ꯐꯖꯔꯝꯒꯅꯤ ꯌꯥꯝꯅ
ꯎꯝ ꯐꯖꯩꯦ ꯄꯨꯔꯥ ꯑꯩꯈꯣꯏꯒꯤ ꯆꯨꯝꯅꯒꯤ ꯂꯩꯀꯪ ꯊꯝꯕꯥꯜ ꯁꯥꯠꯄꯩ ꯑꯗꯨꯃꯥꯏꯅ ꯁꯥꯠꯂꯒ ꯃꯥꯗꯤ ꯌꯥꯝ ꯆꯥꯎꯋꯦꯕ ꯂꯩꯁꯦ ꯑꯗꯨ ꯄꯨꯡ ꯄꯣꯝ ꯊꯣꯛꯂꯛꯄꯗ ꯉꯥꯥꯏ ꯉꯥꯛꯇꯪꯅꯒꯗꯤ ꯁꯒꯥꯏꯔꯅꯤ ꯑꯃꯨꯛ ꯐꯖꯅ
ꯍ ꯎ
ꯀꯩꯅꯣꯒꯤ ꯑꯩꯈꯣꯏꯣꯏ ꯆ ꯃꯥꯟꯅꯕꯅ ꯂꯩꯇꯪ ꯊꯝꯕꯥꯜꯒꯤ ꯑꯗꯨꯃꯥꯏꯅ ꯁꯥꯠꯄꯅꯦꯕ ꯌꯥꯝ ꯐꯖꯕꯅꯦ ꯑꯩꯈꯣꯏꯗꯁꯨ ꯉꯥꯏꯍꯥꯛꯏ ꯑꯗꯨꯏꯗꯣ ꯍꯧꯔꯝꯃꯦꯕꯀꯣ ꯂꯩꯀꯪ ꯊꯝꯕꯥꯜꯗꯣ ꯑꯗꯣ ꯑꯩꯈꯣꯏꯅ ꯉꯁꯤꯁꯦ ꯗ꯭ꯔꯥꯏꯒꯣꯟ ꯐ꯭ꯔꯨꯠꯀ ꯆꯞ ꯃꯥꯟꯅꯩꯅꯦꯅ ꯈꯜꯂꯤꯅꯦ ꯑꯩꯈꯣꯏꯁꯨ ꯑꯗꯨꯗ ꯗ꯭ꯔꯥꯏꯕꯔ ꯋꯥꯟ ꯐꯨꯏꯠꯀꯤ ꯂꯩꯗꯨꯅ ꯑꯃꯨꯛ ꯃꯥꯒꯤ ꯀꯩꯅꯣ ꯈꯔꯗꯤ ꯆꯥꯎꯕꯗꯤ ꯍꯦꯜꯂꯤ ꯗꯤ ꯍꯦꯟꯕꯅꯤ
ꯎꯝ ꯆꯦ ꯃꯥꯒ ꯀꯪ ꯊꯝꯕ ꯀꯩꯅꯣꯝꯒꯁꯦ ꯐꯖꯅ ꯌꯥꯝ ꯊꯤꯅ ꯆꯥꯎꯅ ꯁꯥꯠꯄ ꯋꯥꯅꯤ ꯎꯕꯗ ꯄꯦꯟꯕꯗꯣ ꯃꯥꯥꯏꯅꯇꯔꯦ ꯀꯅꯥꯎꯄꯥꯅ ꯐꯣꯇꯣꯁꯤꯅ ꯀꯥꯎꯞꯈꯤꯁꯤꯅ ꯀꯥꯎꯞꯈꯤꯁꯤ ꯃꯥꯅꯦ
ꯀꯩꯅꯣ ꯑꯃ ꯑꯩꯈꯣꯏꯒꯤ ꯗ꯭ꯔꯦꯒꯟ ꯐ꯭ꯔꯨꯏꯠ ꯑꯉꯥꯡꯕꯗꯨꯔꯣ ꯅꯠꯇ꯭ꯔꯒ ꯑꯃ ꯑꯉꯧꯕ ꯑꯣꯏꯕ
ꯑꯦ ꯑꯩꯈꯣꯏꯗꯤ ꯑꯉꯧꯕꯤꯅꯦ
ꯑꯗꯨꯗꯩ ꯅꯣꯏ ꯗ꯭ꯔꯒꯨꯠ ꯆꯥꯗꯣꯔꯦ ꯅꯪ ꯌꯨꯝꯗ ꯄꯥꯟꯕꯒ
ꯃꯤꯗꯤ ꯗꯣꯂꯥꯝ ꯃꯊꯛꯇ ꯊꯝꯃꯒ ꯄꯪꯁꯥꯗ ꯁꯥꯟꯅꯩꯗ
ꯑꯩꯔꯤ ꯀꯁꯤꯕꯨ ꯀꯃꯂ ꯍꯥ ꯇꯞ ꯑꯧ ꯑꯩꯒꯤꯁꯨꯅꯦ ꯑꯧ ꯑꯩꯒꯤꯁꯨ ꯒꯝꯂꯥꯗ ꯑꯃ ꯍꯧꯋꯕꯀꯣ
ꯑꯃ ꯅꯣꯏꯒꯤ ꯃꯧ ꯑꯃ ꯃꯃꯥꯡꯒꯤ ꯃꯧꯒꯤ ꯃꯣꯏꯒꯤ ꯊꯝꯕꯗꯣ ꯁꯥꯠꯇ꯭ꯔꯤꯕ ꯀꯃꯥꯏꯅ ꯇꯧꯔꯒꯦ ꯃꯥꯒꯤ ꯗꯣꯂꯥꯊ ꯌꯥꯝ ꯊꯥꯗꯣꯏꯅ ꯃꯥꯗꯤ
ꯑꯩꯈꯣꯏ ꯃꯧꯧꯕꯁꯨ ꯄꯥꯟꯈ꯭ꯔꯕꯅꯦ ꯑꯃꯨꯔꯛꯇꯤ ꯑꯗꯨ ꯃꯇꯨꯡ ꯇꯥꯕꯗ ꯄꯥꯟꯕ꯭ꯔꯥ ꯄꯥꯟꯗꯕ꯭ꯔꯥꯗꯤ ꯈꯪꯗꯦꯗ
ꯑꯩꯒꯤꯁꯨ ꯒꯝꯂꯥꯗ ꯑꯩꯅ ꯊꯥꯕꯅꯦꯕ ꯑꯩꯈꯣꯏ ꯀꯨꯏꯔꯦ ꯑꯩ ꯆꯍꯤ ꯑꯍꯨꯝ ꯃꯔꯤꯗ ꯁꯨꯔꯕꯅꯦ ꯑꯗꯨꯒꯅꯦ ꯑ ꯑꯩꯅ ꯏꯔꯦꯟꯖꯅ ꯁꯦꯝꯕꯤꯗꯕ ꯍꯥꯏꯇꯥꯔꯦ ꯃꯈꯣꯡꯗꯨꯁꯨ ꯂꯩꯕꯥꯛ ꯌꯥꯝ ꯌꯥꯎꯗꯕ ꯑꯗꯒꯤ ꯏꯁꯤꯡ ꯃꯥꯏꯁꯤꯡ ꯏꯔꯦꯅ ꯆꯥꯏꯕꯤꯗꯕꯗꯣ ꯉꯁꯥꯏꯒꯤ ꯌꯨꯝ ꯁꯤꯗꯣꯛꯑꯀ ꯁꯤꯖꯤꯟꯅ ꯇꯧꯕꯒꯤ ꯑꯃꯗ ꯑꯃꯨꯛ ꯄꯩꯁꯟ ꯑꯃꯗ ꯑꯃꯨꯛ ꯄꯩꯁꯟ ꯇꯧꯕꯒꯤ ꯑꯣꯏꯅ ꯑꯗꯨꯗ ꯑꯃꯨꯛ ꯐꯖꯅ ꯌꯦꯡꯁꯤꯟꯕ ꯉꯝꯗꯕꯗꯣ ꯑꯗꯨꯅꯁꯨ ꯑꯌꯥꯝꯕꯅꯦꯕ ꯍꯧꯖꯤꯛꯇꯤ ꯑꯗꯨꯝ ꯀꯩꯅꯣ ꯃꯁꯥ ꯃꯔꯤꯒ ꯈꯔ ꯐꯜꯂꯒ ꯑꯃꯨꯛ ꯆꯣꯡꯈꯠꯂꯛꯑꯦ ꯑꯩꯅ ꯂꯣꯏ ꯀꯛꯊꯠꯄ ꯂꯩꯩꯅ ꯍꯟꯗꯛ ꯉꯁꯥꯏ ꯃꯥꯒꯤ ꯍꯧꯔꯤꯕ ꯄꯥꯝꯕꯤꯗꯨꯒ ꯉꯁꯥꯏ ꯒꯝꯂꯥꯗ ꯌꯥꯎꯔꯤꯕ ꯂꯩꯕꯥꯛꯇꯒ ꯆꯥꯟꯅꯗꯕꯗꯨꯒꯤ ꯑꯗꯨꯗ ꯑꯩꯅ ꯈꯔ ꯀꯛꯊꯠꯄꯤꯔꯒ ꯃꯁꯥ ꯃꯔꯦꯡ ꯑꯃꯨꯛ ꯐꯍꯜꯂꯒ ꯂꯩꯕꯥꯛ ꯑꯃꯨꯛ ꯁꯦꯝꯕꯤꯒꯦꯅ ꯈꯜꯂꯒ ꯁꯦꯝ ꯕꯗꯤ ꯍꯧꯕꯅꯦꯕ ꯑ ꯁꯦꯝꯕꯤꯕꯗꯤ ꯉꯝꯗ꯭ꯔꯤ ꯒꯝꯂꯥ ꯑꯆꯧꯕꯁꯨ ꯂꯩꯇꯕ ꯑꯗꯩ ꯂꯩꯕꯥꯛꯁꯨ ꯍꯥꯞꯅꯤꯡꯉꯥꯏ ꯂꯩꯇꯕ ꯆꯤꯡꯉꯥ ꯂꯩꯕꯥꯛꯄꯨꯗꯤ ꯑꯩꯈꯣꯏꯅ ꯂꯩꯕꯒꯤ ꯂꯩꯌꯦꯕꯀꯣ ꯆꯤꯡꯉꯥ ꯂꯩꯕꯥꯛꯇꯨꯒꯤꯁꯨ ꯐꯗꯧ ꯃꯥꯟꯗꯕ ꯑꯩꯅ
ꯍꯥꯏꯗꯤ ꯍꯧꯕꯗꯤ ꯇꯟꯗꯕ ꯄꯣꯏꯟꯗ ꯃꯥꯁꯤꯀꯣ ꯑꯗꯨꯝ ꯆꯨꯝꯅꯀꯣ ꯄꯨꯡꯍꯧꯗ ꯍꯧꯖꯕ ꯂꯩꯅꯦꯕ ꯑꯩꯈꯣꯏꯅ ꯑꯗꯨꯝ ꯍꯥꯏꯗꯤ ꯊꯥꯕꯗ ꯀꯩꯁꯨ ꯁꯦꯕꯥ ꯆꯪꯕ ꯈꯣꯠꯄ ꯇꯧꯕ ꯇꯧꯗꯦꯕꯀꯣ ꯍꯣꯏ ꯃꯥꯥꯏ ꯍꯌꯦꯡ ꯃꯍꯩ ꯃꯔꯣꯡ ꯄꯥꯜꯂꯝꯗꯥꯏꯗꯕꯨꯗꯤ ꯑꯗꯨꯝ ꯈꯔ ꯀꯥꯏꯗ ꯃꯥꯒꯤ ꯍꯥꯞꯀꯗꯕ ꯍꯥꯔ ꯅꯨꯡꯂꯥ ꯀꯩꯩ ꯈꯔ ꯁꯤꯗꯗꯤ ꯐꯖꯅ ꯄꯥꯟꯗꯦ ꯍꯥꯏꯕ ꯋꯥ ꯇꯥꯔꯁꯨ ꯍꯧꯕ ꯈꯣꯠꯄ ꯌꯥꯝ ꯇꯟꯗꯕ ꯂꯩꯅꯤꯅ ꯑꯗꯒꯤ ꯃꯔꯨ ꯆꯥꯔꯒ ꯃꯔꯨ ꯑꯃꯗꯤ ꯀꯛꯆꯤꯡꯈꯤꯕꯗ ꯑꯗꯨꯝ ꯍꯧꯕ ꯂꯩꯅꯦꯕ
ꯑꯗꯨꯅꯤ ꯑꯩꯈꯣꯏꯅꯅꯦ ꯃꯥꯁꯦ ꯀꯛꯊꯠꯂꯒ ꯊꯝꯕꯁꯦ ꯃꯁꯥꯁꯦ ꯑꯗꯨꯝ ꯁꯨꯛꯀꯪ ꯀꯪꯗꯦꯕ ꯊꯥ ꯃꯔꯣ ꯍꯦꯟꯅ ꯅꯨꯡꯁꯥꯗ ꯊꯝꯕꯗꯣ ꯁꯨꯛꯀꯪ ꯈꯪꯗꯦꯕ ꯈ ꯑꯃꯔ ꯃꯣꯏꯁꯦ ꯑꯗꯨꯝ ꯀꯩ ꯍꯥꯏꯅꯤ ꯌꯥꯝ ꯁꯤꯒꯟꯗꯕ ꯄꯣꯠ ꯑꯣꯏꯕ ꯄꯣꯠꯅꯦꯕ ꯃꯣꯏꯁꯦ ꯈꯪꯕ꯭ꯔꯥ ꯑ ꯍꯗ ꯍꯒ
ꯍꯥꯏꯕꯗꯤ ꯑꯩꯈꯣꯏꯒꯤ ꯃꯥꯏꯔꯥꯚꯨꯃꯤꯗ ꯍꯧꯕ ꯅꯒꯤ ꯀꯩꯅꯣ ꯑꯗꯨꯒꯨꯝꯕ ꯄꯥꯝꯕꯤꯅꯦ ꯃꯣꯏꯁꯦ ꯍꯥꯏꯗꯤ ꯑꯗꯨꯝ ꯍꯥꯏꯗꯤ ꯏꯁꯤꯡꯗꯣ ꯌꯥꯝꯅ ꯗꯔꯀꯥꯔꯁꯨ ꯑꯣꯏꯗꯕ ꯑꯗꯒꯤ ꯊꯕ ꯀꯩꯁꯨ ꯂꯣꯏꯗꯕꯅꯤꯅ ꯑꯗꯨꯝ ꯄꯪꯍꯧꯗ ꯍꯧꯕꯅꯦ ꯍꯣꯏ ꯃꯥ ꯍꯌꯦꯡ ꯄꯠꯂꯝꯗꯥꯏ ꯈꯣꯠꯂꯝꯗꯥꯏ ꯈꯔ ꯌꯧꯔꯛꯄꯅ ꯈꯔ ꯇꯧꯕꯤ ꯋꯥꯅꯤ ꯅꯠꯇ꯭ꯔꯗꯤ ꯌꯥꯝꯅ ꯆꯪꯗꯕꯅꯦꯕ ꯀꯩꯁꯨ ꯑꯗꯨ ꯅꯍꯥꯟ ꯃꯁꯥꯀꯣ ꯃꯁꯥ ꯃꯆꯥ ꯑꯃꯁꯤꯗꯅꯦ ꯑꯍꯨꯝ ꯂꯣꯝꯁꯤꯟꯕ ꯐꯤꯛꯄꯁꯤꯗ ꯑꯗꯨꯗ ꯅꯍꯥꯟꯗꯣ ꯑꯗꯨꯨꯝꯝꯗꯕ ꯀꯦꯟꯗ ꯁꯥꯞꯄ ꯅꯨꯃꯤꯠꯇ ꯃꯌꯥꯝ ꯍꯨꯛꯊ ꯂꯩꯔꯝꯃꯦ ꯑꯗꯨꯒ ꯑꯃꯨꯛ ꯇꯧꯔꯒ ꯁꯦꯝꯕꯤꯔꯒꯅꯦ ꯍꯤꯡꯗꯣꯏꯔ ꯍꯤꯡꯉꯣꯏꯗꯣꯏ ꯈꯩ ꯃꯆꯥꯥꯁꯦ ꯂꯣꯏꯅ ꯁꯦꯒꯥꯏ ꯂꯩꯔꯝꯃꯦꯕ ꯍꯥꯏꯗꯤ ꯄꯥꯟꯗꯣꯏꯔꯥ ꯄꯥꯔꯣꯏꯗꯣꯏꯔꯥ ꯈꯪꯗꯕꯗꯣ ꯑꯗꯨꯃꯥꯏꯅ ꯇꯧꯗꯔꯦꯅꯦ ꯍꯥꯏꯕꯗꯤ ꯃꯥꯏ ꯃꯥꯁ ꯁꯥꯁꯦ ꯂꯣꯏꯅ ꯁꯦꯒꯥꯏꯔꯒ ꯊꯨꯝꯕ꯭ꯔꯥ ꯈꯪꯗꯦꯕꯀꯣ ꯃꯥꯁꯦ ꯑꯗꯨ ꯀꯩ ꯍꯥꯏꯅꯤ ꯑꯩꯈꯣꯏꯒꯤ ꯀꯩꯅꯣꯁꯤꯅ ꯌꯥꯝ ꯄꯥꯝꯕ ꯍꯥꯏꯇꯥꯔꯦ ꯀꯛꯆꯤꯡꯁꯤꯅ ꯄꯥꯝꯕꯒꯤꯀꯣ ꯋꯥꯁꯤ ꯍꯦꯛꯇ ꯃꯌꯥꯝ ꯂꯩꯔꯝꯕꯅꯦꯃꯦ ꯀꯩꯅꯣꯁꯤꯗ ꯍꯥꯏ ꯃꯈꯣꯡ ꯀꯩꯅꯣ ꯑꯩꯅ ꯀꯩꯗꯧꯗ ꯀꯁꯤ ꯌꯥꯝ ꯏꯂꯁꯤꯕꯣꯗ ꯇꯧꯔꯒ ꯌꯦꯡꯉꯨ ꯀꯥꯟꯗꯗꯤ ꯂꯧꯐꯝ ꯐꯨꯏꯠꯀꯤ ꯃꯥꯒꯤ ꯀꯩꯅꯣꯁꯦ ꯃꯁꯥꯁꯦ ꯇꯦꯛꯄꯒꯤ ꯑꯣꯏ ꯂꯩꯔꯝꯗꯥꯏꯅꯦ
ꯑꯣ ꯃꯣꯏꯁꯦ ꯍꯣꯏ ꯑꯗꯨꯕꯨꯗꯤ ꯍꯩꯗꯨꯗ ꯑꯃꯨꯛ ꯊꯝꯕꯒꯤ ꯁꯔꯨꯛ ꯌꯥꯎꯔꯤꯕꯃꯤꯅꯅꯦ ꯈꯔ ꯑꯩꯈꯣꯏ ꯑꯊꯨꯝꯕꯒꯤ ꯀꯩꯅꯣꯝꯃ ꯆꯦꯜꯂꯝꯒꯅꯤ ꯑꯗꯨꯅꯅꯤ ꯆꯥꯛ ꯏꯁꯤꯡꯗꯤ ꯊꯣꯡꯈ꯭ꯔꯕ ꯀꯃꯥꯏꯅ ꯇꯧꯈ꯭ꯔꯒꯦ ꯆꯥꯛ ꯏꯁꯤꯡꯗꯨ ꯊꯣꯡꯅꯕ ꯀꯃꯥꯏꯅ ꯇꯧꯈ꯭ꯔꯒꯦ
ꯀꯥꯏ ꯁꯪ ꯆꯣꯡꯔꯨꯔꯦ ꯆꯥꯛꯁꯤ ꯆꯥꯔꯨꯔꯦ ꯉꯁꯥꯏꯔꯤꯀꯣ ꯃꯣꯏꯒꯤ ꯃꯣꯏ ꯃꯧꯒꯤ ꯃꯄꯥꯟꯂꯣꯝꯒꯤ ꯃꯤ ꯂꯥꯛꯑꯝꯕꯩ ꯆꯥꯛꯇ ꯐꯖꯅ ꯆꯥꯈ꯭ꯔꯕ ꯑꯗꯩ ꯍꯧꯖꯤꯛꯀꯥꯟꯁꯤ ꯑꯗꯨꯝ ꯍꯥꯎꯁꯨ ꯇꯣꯏꯅ ꯆꯥꯕꯅꯤꯅ ꯅꯨꯡꯗꯥꯡꯁꯦ ꯉꯁꯤꯗꯤ ꯍꯦꯟꯗꯣꯛꯑꯒꯦꯗꯅ ꯇꯧꯔ ꯍꯦꯟꯗꯣꯛꯑꯕ ꯍꯣꯔꯦꯟ ꯆꯝꯐꯨꯠꯀꯨꯝꯕꯗꯤ ꯈꯔ ꯆꯥꯒꯗ ꯑꯩꯈꯣꯏꯅ ꯀꯃꯥꯏꯅ ꯈꯔꯂ ꯊꯝꯕꯅꯤ ꯃꯣꯏꯅꯅꯦ ꯆꯝꯐꯨꯠ ꯍꯥꯏꯕꯁꯦ ꯍꯦꯛꯇ ꯊꯨꯝꯅ ꯊꯨꯝꯅꯅꯦ ꯐꯨꯠꯀꯗꯣꯏꯅꯦꯕ ꯑꯩꯅ ꯊꯨꯝꯕꯁꯤ ꯀꯌꯥ ꯄꯥꯝꯗꯕ ꯃꯍꯤ ꯌꯥꯎꯗꯕꯒꯤꯅ ꯃꯍꯤ ꯀꯩꯅꯣ ꯆꯤꯅꯤ ꯀꯩꯀꯩ ꯍꯥꯞꯄꯤꯒꯅ ꯈꯔ ꯈꯗꯣꯛ ꯈꯥꯏꯗꯣꯛꯍꯜꯂꯒ ꯊꯝꯗꯣꯏꯅꯦꯕ ꯑꯩ ꯑꯊꯨꯝꯕꯕꯁꯤ ꯀ ꯌꯥꯝ ꯄꯥꯝꯕ ꯑꯣꯏꯗꯦꯕ ꯑꯗꯨꯒꯤ ꯍ ꯃꯣꯏ ꯆꯥꯅꯤ ꯄꯨ ꯆꯥꯠꯇ ꯃꯃ
ꯑꯗꯨꯅꯤ ꯑꯩꯈꯣꯏꯁꯨꯅꯦ ꯑꯊꯨꯝꯕꯁꯦ ꯑꯉꯥꯡꯒ ꯌꯥꯎꯕꯩꯅꯤꯅ ꯆꯤꯅꯤꯁꯦ ꯍꯇ ꯊꯥꯛꯆꯜꯂꯝꯒꯅꯤ ꯈꯣꯏ ꯇꯩꯃꯟꯅ ꯑꯍꯣꯏ ꯑꯗꯨꯕꯨꯗꯤ ꯌꯥꯝ ꯀꯟꯅ ꯊꯨꯝꯅꯕꯗꯤ ꯊꯥꯛꯇꯦ ꯑꯩꯈꯣꯏꯒꯤꯕꯨꯗꯤ ꯑꯗꯨ ꯌꯥꯝ ꯀꯟꯅ ꯊꯨꯝꯕꯗꯣ ꯍꯣꯏ ꯍꯥꯎꯔꯒꯁꯨ ꯁꯨꯝ ꯏꯁꯥꯒꯤꯁꯨ ꯈꯔ ꯈꯟꯗ ꯌꯥꯗꯦꯗꯅꯀꯣ ꯑꯗꯨꯗꯨꯅ ꯑꯩꯈꯣꯏꯅꯗꯤ ꯆꯝꯐꯨꯠ ꯆꯤꯅꯤ ꯊꯥꯛꯄꯗꯣ ꯑꯩꯈꯣꯏꯅꯪꯗꯤ ꯁꯥꯎꯗꯣꯏꯅꯦꯕ ꯑꯗꯨꯝ ꯑꯩꯗꯤ ꯆꯝꯐꯨꯠ ꯑꯃ ꯇꯧꯔꯒ ꯀꯥꯡꯒꯣꯛ ꯑꯃ ꯉꯧꯔꯒ ꯆꯥꯕꯗꯣ ꯑꯗꯨꯅ ꯍꯦꯟꯅ ꯄꯥꯝꯖꯔꯦꯕ ꯏꯁꯥꯁꯦ ꯍꯣꯏ ꯊꯥꯎ ꯁꯨꯡꯆꯥ ꯆꯥꯗꯕꯁꯨ ꯌꯥꯗꯦ ꯑꯗꯨꯗ ꯀꯥꯡꯒꯧꯒꯤ ꯁꯔꯨꯛꯇꯨꯗꯒꯤ ꯊꯥꯎ ꯈꯔꯗꯤ ꯊꯣꯛꯇꯣꯏꯅꯤꯗꯅꯀꯣ ꯑꯗꯨꯅ ꯑꯗꯨꯝ ꯑꯣꯏꯕ ꯌꯥꯏꯑꯕ
ꯅꯣꯡ ꯐꯥꯗꯣꯛꯁꯨ ꯑꯗꯨꯃꯥꯏꯅ ꯆꯥꯕꯗ ꯄꯥꯝꯃꯦ ꯑꯩꯗꯤ ꯍꯞꯇꯥ ꯑꯃꯗ ꯑꯃꯨꯔꯛ ꯑꯅꯤꯔꯛꯀꯨꯝꯕ ꯆꯥꯅꯤꯡꯉꯤ ꯆꯄ ꯐꯨꯠꯀꯨꯝꯕ ꯑꯃ ꯇꯧꯔꯒ ꯀꯥꯡꯒꯧ ꯑꯃ ꯇꯧꯕ ꯑꯗꯨꯒ ꯃꯣꯔꯣꯛ ꯃꯄꯦꯛ ꯈꯤꯇꯪ ꯑꯃꯝꯒ ꯇꯧꯔꯒ ꯆꯥꯕꯗꯣ ꯑꯗꯨꯃꯥꯏꯅꯒ ꯊꯧꯔ ꯆꯥꯅꯤꯡꯉꯦꯕ ꯏꯆꯝ ꯆꯝꯕ ꯄꯣꯠꯇ
ꯑꯁꯤꯗꯤ ꯁꯧꯒ꯭ꯔꯤ ꯑꯣꯏꯅ ꯆꯥꯁꯦꯅ ꯁꯒꯣꯏ ꯁꯧꯔꯤ ꯑꯃꯥ ꯑꯩꯈꯣꯏꯒꯤ ꯀꯩꯅꯣꯗꯣ ꯁꯦꯂꯣꯛ ꯁꯧꯒꯔꯤ ꯅꯠꯇꯕꯗꯣ ꯑꯗꯨꯗꯣ ꯈꯤꯇꯪ ꯈꯛ ꯂꯩꯔꯝꯃꯤ ꯑꯗꯣ ꯁꯦꯔꯧ ꯁꯧꯒꯔꯤꯕꯕꯨꯗꯤ ꯂꯩꯕ ꯑꯅꯤꯗꯨ ꯌꯥꯟꯁꯤꯟꯅꯔꯒ ꯑꯗꯨꯝ ꯊꯣꯡꯖꯤꯜꯂꯁꯤ ꯉꯥ ꯑꯌꯥꯏꯕꯗ ꯐꯖꯅ ꯊꯥꯛꯑꯒ ꯊꯣꯡꯉꯁꯦ ꯃꯥꯏꯍꯧꯖꯅꯤꯅ ꯍꯥꯏ ꯑꯗꯨꯃꯥꯏꯅ ꯇꯧꯔꯒ ꯊꯣꯡꯉꯣꯡ ꯆꯥꯁꯦꯅ ꯎꯝ
ꯀꯣ ꯍꯧꯖꯤꯛꯀꯥꯟ ꯃꯈꯜ ꯌꯥꯝ ꯂꯩ ꯍꯥꯏꯕꯗꯤ ꯀꯩ ꯍꯥꯏꯅꯤ ꯃꯅꯥ ꯑꯃꯨꯛ ꯃꯇꯨ ꯁꯨꯝ ꯑꯗꯨꯨꯝ ꯂꯧꯕꯕꯤ ꯑꯃ ꯑꯗꯒꯤ ꯈꯟꯗꯦꯛ ꯈꯔ ꯄꯥꯔꯒ ꯀꯩꯅꯣ ꯇꯧꯕꯤ ꯑꯃ ꯑꯗꯩ ꯑꯩꯈꯣꯏ ꯍꯥꯟꯅ ꯆꯥꯟꯅꯕꯁꯤꯅ ꯑꯃꯨꯛ ꯍꯥꯏ ꯃꯈꯜꯁꯦ ꯆꯣꯡꯉꯥꯜꯂꯦꯕ ꯁꯒꯤ ꯁꯔꯣꯛ ꯁꯧꯒꯤ ꯅꯠꯇ꯭ꯔꯁꯨ ꯁꯣꯒꯤ ꯑꯃꯨꯛ ꯁꯤꯗ ꯑꯩꯈꯣꯏꯒꯤ ꯃꯅꯥꯁꯦ ꯈꯔ ꯄꯥꯔꯒ ꯍꯥꯏꯗꯤ ꯎꯄꯥꯟꯁꯨ ꯃꯥꯟꯅꯗꯕ ꯑꯃꯅ ꯊꯥ ꯊꯥ ꯂꯧꯔꯛꯒ ꯍꯥꯟꯅ ꯉꯟꯅ ꯉꯟꯅ ꯄꯨꯊꯣꯛꯄ ꯀꯥꯡꯕꯨꯗ ꯑꯗꯨꯃꯥꯏꯅ ꯇꯧꯕꯁꯦ ꯃ ꯍꯥꯏꯗꯤ ꯌꯥꯝ ꯆꯥꯎꯔꯒ ꯑꯗꯒꯤ ꯂꯩ ꯃꯆꯨꯁꯨ ꯈꯦꯠꯅꯕ ꯂꯩꯌꯦꯕ ꯁꯣꯒꯤꯗꯁꯨ ꯃꯥꯒꯤ ꯂꯩ ꯃꯆꯨꯗ ꯑꯉꯧꯕ ꯁꯥꯠꯄ ꯑꯗꯒꯤ ꯃꯆꯨ ꯃꯆꯨ ꯨ ꯍꯥꯏꯗꯤ ꯑꯩꯈꯣꯏꯅ ꯈꯔ ꯄꯥꯕꯗꯅꯀꯣ ꯄꯥꯝꯕꯤꯁꯨ ꯆꯥꯎꯔꯦ ꯑꯣ ꯃꯁꯥꯅ ꯂꯣꯡꯗꯣꯏꯅꯦꯕꯀꯣ ꯑ ꯆꯥꯎ ꯆꯥꯎꯗꯕ ꯇꯧꯔꯤꯗꯣ ꯑꯗꯨꯒ ꯑꯩꯈꯣꯏꯒꯤ ꯁꯨꯝ ꯑꯩꯈꯣꯏ ꯍꯥꯟꯅꯗꯒꯤ ꯉꯟꯇ ꯉꯟꯇ ꯄꯨꯊꯣꯛꯅꯕ ꯁꯧꯒ꯭ꯔꯤꯁꯦ ꯁꯤꯁꯤꯅ ꯑꯃꯨꯛ ꯃꯅꯥꯁꯦ ꯍꯥꯏꯗꯤ ꯍꯥꯏꯗꯤ ꯑꯃꯇꯪ ꯂꯤꯈꯠꯈ꯭ꯔꯒ ꯀꯩꯁꯨꯝ ꯃꯁ ꯃꯔꯤ ꯁꯤ ꯂꯣꯡꯗꯦꯕ ꯑꯗꯨꯒ ꯃꯍꯩꯁꯨ ꯑꯉꯧꯕ ꯁꯥꯠꯂꯦꯗꯅ ꯑꯗꯨ ꯅꯠꯇꯕ ꯈꯔ ꯅꯦꯝꯇꯛ ꯇꯧꯕ ꯑꯗꯨꯝ ꯃꯆꯨꯁꯨ ꯑꯩꯈꯣꯏ ꯈꯥꯃꯦꯟꯄꯥꯠ ꯃꯆꯨꯒꯩ ꯀꯩ ꯀꯩ ꯇꯧꯕ ꯁꯥꯠꯄꯁꯨ ꯂꯩꯕꯅꯦ ꯃꯈꯜ ꯃꯈꯜ ꯑꯗꯨꯁꯨ ꯍꯥꯎꯕꯅꯦ ꯑꯗꯨꯝ ꯆꯥꯕ ꯀꯥꯟꯗ ꯑꯗꯨ ꯃꯅꯥꯗꯣ ꯈꯔ ꯄꯥꯕꯅꯦꯕ ꯊꯥꯕ ꯑꯣꯏꯗꯕꯅꯦꯕ
ꯍꯣꯏ ꯑꯃꯅꯦ ꯎꯝ ꯑꯃ ꯑꯩꯈꯣꯏꯒꯤ ꯊꯥꯏꯅꯗꯒꯤ ꯍꯧꯅꯔꯛꯄ ꯁꯒꯔꯤ ꯑꯩꯈꯣꯏꯒꯤ ꯃꯅꯥ ꯈꯔ ꯄꯥꯛꯇꯛ ꯇꯧꯕꯗ ꯑꯗꯨ ꯀꯣ ꯑꯗꯨꯁꯨ ꯍꯥꯎꯋꯤ ꯑꯗꯨ ꯅꯠꯇꯕ ꯑꯃ ꯑꯩꯈꯣꯏꯒꯤ ꯃꯅꯥ ꯁꯨꯔ ꯁꯨꯔ ꯂꯩꯩꯁꯜꯂꯒ ꯑꯩꯈꯣꯏꯒꯤ ꯉꯥꯡꯂꯤ ꯁꯥꯔꯤꯕꯣꯏ ꯀꯩꯔꯤꯕꯣꯏ ꯑꯃ ꯑꯩꯈꯣꯏꯒꯤ ꯑꯁꯪꯕꯒ ꯃꯃꯥꯒꯤ ꯃꯇꯣꯟꯝ ꯃꯇꯣꯟ ꯗꯪ ꯉꯥꯡꯉꯩꯅꯕꯒ ꯌꯥꯎꯕꯗꯣ ꯑꯗꯨꯒꯤ ꯁꯧꯒ꯭ꯔꯤꯗꯨꯁꯨ ꯍꯥꯎꯏꯕ ꯁꯧꯒ꯭ꯔꯤꯗꯤ ꯑꯃ ꯑꯩꯈꯣꯏꯒꯤ ꯀꯩ ꯍꯥꯏꯅꯤ ꯆꯞ ꯇꯤꯡꯗꯕꯗꯣ ꯑꯃ ꯈꯣꯏꯔꯤ ꯈꯣꯏꯔꯥ ꯇꯧꯕꯗꯣ ꯑꯗꯨꯗꯨꯁꯨ ꯍꯥꯎꯋꯕ ꯁꯧꯤꯗ ꯑꯃꯉꯨ ꯑꯗꯨꯏꯗꯨꯅ ꯑꯌꯥꯝꯕꯕꯨ ꯊꯣꯛꯑꯦ ꯍꯧꯖꯤꯛꯇꯤ ꯁꯒꯣꯏꯁꯤꯡꯁꯦ ꯍꯥꯎꯕꯗꯤ ꯏꯗꯤ ꯑꯗꯨ ꯑꯗꯨ ꯑꯗꯨ ꯁꯒꯣꯏꯗ ꯑꯩꯗꯤ ꯉꯥꯒ ꯁꯨꯛ ꯊꯥꯛ ꯊꯥꯛꯇꯅꯅꯤ ꯃꯔꯣꯏ ꯃꯄꯥꯡꯁꯦ ꯐꯖꯅ ꯊꯥꯏꯑꯗꯅꯀꯣ ꯅꯄꯥꯛꯄꯤ ꯌꯥꯝ ꯇꯛ ꯇꯧꯔꯒ ꯇꯤꯜꯍꯧ ꯌꯥꯝ ꯆꯛꯀ ꯇꯧꯔꯒ ꯊꯣꯡꯕꯅꯦ ꯉꯥꯔꯤꯗꯤ ꯈꯔ ꯐꯖꯅ ꯑꯗꯨꯝ ꯊꯥꯛꯑꯗꯅ ꯑꯗꯨꯒ ꯉꯥꯁꯨ ꯊꯥꯛ ꯊꯥꯛꯇꯅꯅꯦ ꯁꯒꯔꯤꯒꯤ ꯑꯁꯦꯡꯕ ꯃꯍꯥꯎꯕꯗ ꯊꯣꯛꯑꯦꯕ
ꯑꯩꯈꯣꯏꯁꯨ ꯉꯥ ꯆꯥꯛꯀ ꯊꯥꯎꯗꯗ ꯀꯩꯁꯨ ꯍꯣꯏ ꯏꯟꯖꯥꯡ ꯀꯩꯀꯩ ꯊꯥꯛꯄꯗꯤꯀꯣ ꯉꯥꯁꯦ ꯉꯥꯐꯥꯏꯁꯦ ꯌꯥꯝ ꯆꯥꯟꯅꯕꯅꯦ ꯉꯥꯐꯥꯏꯁꯦ ꯍꯥꯎꯕꯅꯦꯕꯀꯣ ꯑꯗꯒꯤ ꯃꯨꯀꯥꯒꯥꯡꯒꯨꯝꯕ ꯊꯥꯛꯄꯁꯤꯗ ꯑꯩꯈꯣꯏ ꯁꯤꯗꯤ ꯍꯥꯏꯗꯤ ꯃꯀꯨꯞ ꯀꯩꯀꯩ ꯌꯥꯎꯕꯅ ꯀꯩꯁꯨ ꯌꯥꯝ ꯊꯛꯅꯕ ꯑꯣꯏꯗꯦꯕꯀꯣ ꯃꯄꯥꯁꯦ ꯃꯌꯥꯝꯅ ꯌꯥꯝ ꯊꯥꯅꯩꯁꯤ ꯉꯥ ꯎꯐꯥꯏꯒꯨꯝꯕ ꯑꯗꯒꯤ ꯃꯣꯔꯦ ꯉꯥ ꯂꯩꯌꯦꯕꯀꯣ ꯑꯗꯨꯒꯨꯝꯕ
ꯃꯤꯄꯥꯏꯗꯤ ꯃꯤ ꯉꯥ ꯑꯍꯥꯎꯄꯅꯤ ꯀꯩꯅꯣ ꯃꯤꯒꯤ ꯃꯔꯨ ꯈ꯭ꯋꯥꯏꯗꯒꯤ ꯌꯥꯎꯕ ꯉꯥꯁꯦ ꯈ꯭ꯋꯥꯏꯗꯒꯤ ꯍꯥꯎꯕ ꯉꯥꯅꯦ ꯍꯥꯏꯅꯤꯀꯣ ꯉꯥ ꯄꯥꯏꯗꯤ ꯈ꯭ꯋꯥꯏ ꯅꯝꯕꯔ ꯋꯥꯟ ꯆꯦꯜꯂꯤꯅ ꯀꯩꯅꯣ ꯉꯥꯗ ꯉꯁꯥꯏ ꯏꯟꯁꯥꯡ ꯊꯛꯑꯦ ꯍꯥꯎꯔꯦ ꯃꯥꯁꯦꯀꯣ ꯍꯣꯏ ꯇꯥꯎꯔꯒꯒꯨꯝꯕ ꯑꯗꯒꯤ ꯊꯣꯡꯉꯒꯨꯝꯕ ꯆꯥꯕꯗꯗꯤ ꯃꯥꯁꯦ ꯃꯔꯨ ꯃꯌꯥꯝ ꯌꯥꯎꯕꯒꯤ ꯅꯨꯡꯉꯥꯏꯇꯦꯕ ꯑꯗꯨ ꯃꯥꯏ ꯃꯆꯨꯝ ꯆꯥꯕꯒꯤꯗꯃꯛꯇꯗꯤ ꯃꯥꯁꯦ ꯌꯥꯝ ꯍꯥꯎꯋꯦ ꯑꯗꯨꯅ ꯉ ꯍꯥꯏ ꯀꯥꯏ ꯌꯥ ꯉꯍꯥꯟ ꯅꯪꯅ ꯉꯥ ꯑꯃ ꯑꯩꯈꯣꯏꯒꯤ ꯀꯩꯅꯣ ꯃꯌꯥꯠ ꯃꯌꯥꯗ ꯑ ꯇꯧꯕ ꯄꯥꯏꯕꯗꯨ ꯤ ꯌꯥꯝ ꯌꯨꯕ ꯀꯥꯏ ꯍꯥꯏꯕꯗꯧꯅ ꯃꯍꯥꯏ ꯀꯧꯋꯦ ꯑꯗꯨꯗꯨꯁꯨ ꯃꯗꯨ ꯌꯥꯝ ꯌꯥꯎꯕꯒꯤꯅꯤ ꯃꯥꯁꯨ ꯉꯥꯁꯦ ꯃꯍꯥꯎ ꯂꯩꯌꯦꯕ ꯑꯗꯨꯗꯨꯅ ꯍꯤꯟꯖꯥꯡ ꯀꯩꯀꯥ ꯊꯥꯛꯄ ꯃꯇꯝꯗ ꯃꯥꯁꯨ ꯃꯍꯥꯎꯁꯦ ꯌꯥꯝ ꯊꯣꯛꯑꯦ ꯍꯥꯏꯇꯥꯔꯦ ꯑꯗꯨꯒ ꯃꯥꯅ ꯑꯃꯨꯛ ꯑꯩꯈꯣꯏꯒꯤ ꯆꯥꯕꯗꯤ ꯅꯨꯡꯉꯥꯏꯇꯕ ꯉꯝ ꯍꯥꯏꯁꯩ ꯉꯁꯥꯏꯒꯤ ꯃꯔꯨ ꯀꯩꯀꯥꯁꯦ ꯌꯥꯝ ꯌꯥꯎꯋꯦꯕ ꯀꯥ ꯍꯦꯟꯅ ꯌꯥꯎꯕ ꯍꯥꯏꯇꯥꯔꯦꯀꯣ ꯃꯣꯏꯁꯦ ꯃꯣꯏ ꯉꯥꯄꯤꯦꯝ ꯃꯣꯏꯒꯨꯝꯕ ꯀꯩꯒꯨꯝꯕꯁꯦ ꯃꯣꯏꯦ ꯁꯨ ꯑꯗꯨꯝ ꯃꯔꯨ ꯌꯥꯎꯖꯔꯒꯁꯨ ꯃꯣꯏꯗ ꯊꯥꯛ ꯂꯥꯎꯅ ꯑꯗꯨꯝ ꯃꯌꯥꯏꯗꯣ ꯁꯦꯒꯥꯏꯔꯒ ꯑꯗꯨ ꯃꯔꯨꯗ ꯆꯄ ꯂꯧꯊꯣꯛꯈꯤꯕ ꯑꯗꯨꯝ ꯅꯨꯡꯉꯥꯏꯗꯅꯀꯣ ꯑꯗꯨꯗꯒꯤ ꯉꯝꯍꯥꯗꯨꯗꯤ ꯃꯌꯥꯏ ꯁꯦꯠꯇꯣꯛꯄꯁꯨ ꯌꯥꯗꯒꯨꯝ ꯇꯧ ꯑꯗꯨ ꯆꯥꯔꯒꯁꯨ ꯄꯨꯜꯂꯞ ꯁꯥꯏꯖꯟꯗꯣꯏꯅꯦꯕ ꯉꯧꯔꯒ ꯆꯥꯔꯦ ꯈꯜꯂꯁꯦꯕ ꯀ꯭ꯔꯦꯝꯒ꯭ꯔꯦꯝ ꯂꯥꯎꯅ ꯑꯩꯈꯣꯏꯒꯤ ꯑꯌꯥꯏꯕ ꯑꯌꯥꯏꯕ ꯆꯥꯕꯅ ꯑꯃꯨꯛ ꯈꯔꯕꯨꯥꯎ ꯑꯃꯨꯛ ꯀꯩꯅꯣ ꯐꯩꯌꯦꯕ ꯉꯁꯥꯏꯒꯤ ꯃꯥꯒꯤ ꯀꯩꯅꯣꯗꯣ ꯃꯊꯛ ꯊꯪꯕ ꯃꯥꯒꯤ ꯃꯁ ꯃꯁꯥꯒꯨꯞ ꯍꯥꯏꯒꯗ꯭ꯔꯥ ꯀꯩ ꯍꯥꯏꯗꯅ ꯑꯗꯨ ꯃꯌꯥꯝꯗꯣ ꯊꯨꯗ ꯂꯩꯈ꯭ꯔꯀꯥꯟꯗ
ꯑꯗꯨ ꯑꯗꯨꯅꯤ ꯇꯧꯔꯤꯁꯤ ꯉꯥꯁꯦ ꯃꯔꯨ ꯄꯥꯝꯕꯅ ꯍꯥꯎꯋꯦ ꯍꯥꯏꯁꯦ
ꯍꯣꯏ ꯐꯔꯦ ꯐꯔꯦ ꯂꯩꯔꯣꯀꯣ ꯑꯗꯨꯗꯤ
ꯍꯣ ꯍꯣ ꯍꯣꯏ ꯎꯝ